ꯕꯦ ꯇꯥꯏꯌꯦ
ꯑꯣ ꯑꯩ ꯇꯥꯔꯦ ꯇꯥꯔꯦ ꯑꯩꯁꯨ ꯇꯥꯔꯦ
ꯍꯨꯝ ꯑꯩꯗꯣ ꯉꯁꯥꯏꯒꯩꯅꯦ ꯑꯩꯈꯣꯏꯒꯤ ꯅꯨꯄꯤ ꯑꯃ ꯂꯥꯛꯄ ꯏꯅꯦ ꯑꯃ
ꯑꯣ ꯑꯣ ꯑꯣ ꯑꯣ
ꯑꯗꯨꯒꯤ ꯃꯥ ꯃꯥꯗꯣ ꯌꯥꯝ ꯎꯅꯅꯤꯡꯗꯕ ꯑꯗꯨꯅ ꯑꯩꯗꯣ ꯂꯣꯠ ꯂꯣꯠꯂꯒ ꯂꯩꯔꯕ ꯃꯥ ꯎꯗꯅꯕ ꯅ
ꯅꯪꯁꯦ ꯖꯠ ꯖꯠ ꯇꯧꯔꯝꯃꯤꯅ ꯀꯩꯅꯣ ꯇꯧꯔꯤꯁꯤꯕꯣ
ꯑꯣ ꯄꯩꯁꯥ ꯄꯩꯁꯥ ꯊꯧꯔꯛ ꯇꯣꯏꯕ ꯆꯥꯛ ꯆꯥꯕꯒꯤ ꯄꯩꯁꯥꯗꯣ ꯑꯩꯒꯤ ꯂꯩꯐꯝꯁꯤꯒꯤ ꯑꯗꯨꯒꯤ ꯌꯥꯝ ꯋꯥꯠꯂꯤꯗꯅ ꯍꯟꯇꯛ ꯊꯥꯁꯨ ꯂꯣꯏꯗꯣꯢꯕ ꯑꯗꯨꯏꯁꯨꯅꯦ ꯉꯟꯇ ꯊꯧꯔꯛꯇꯣꯢꯕ ꯄꯩꯁꯥ
ꯑꯁ ꯃꯣꯏ ꯃꯌꯥꯝꯁꯤꯅ ꯃꯔꯣꯟ ꯑꯃ ꯌꯥꯝ ꯍꯦꯟꯖꯤꯟꯕꯅꯦ ꯃꯔꯛ ꯃꯔꯛꯇꯗꯤ
ꯍꯣꯏ ꯃꯔꯛꯇ ꯅꯠꯇꯦ ꯑꯗꯨꯝ ꯍꯩꯖꯦꯟ ꯂꯩꯔꯦ ꯢꯕꯦꯝꯃ ꯃꯥꯗꯤ
ꯃꯤꯒꯤ ꯑꯂ ꯑꯂꯩ ꯂꯩꯇ ꯈꯪꯗꯦꯕꯀꯣ ꯃꯔꯛ ꯃꯔꯛꯇꯗꯤ ꯃꯣꯏꯒꯤꯗ ꯑꯣꯏꯖ ꯌꯥꯔꯦ ꯍꯥꯏꯕꯁꯦ ꯑꯗꯨꯅꯦ ꯍꯥꯏꯔꯤꯁꯦ ꯄꯤꯗꯅ ꯆꯦꯟꯗꯣꯏꯕ ꯃꯤꯁꯨ ꯀꯔꯤꯝ ꯌꯥꯎꯄꯣꯠ ꯅꯠꯇꯦ ꯑꯗꯨꯗ
ꯍꯣꯏ ꯑꯗꯒꯤ ꯑꯈꯣꯏꯁꯦ ꯂꯣꯏꯃꯛ ꯂꯥꯏꯔꯤꯛ ꯇꯝꯃꯤꯕ ꯉꯥꯛꯇꯅꯤ ꯀꯥꯏꯗꯩ ꯄꯩꯁꯥꯕꯨ ꯊꯣꯛꯂꯛꯇꯣꯏꯅꯣ ꯏꯃꯥ ꯄꯅ ꯊꯥꯔꯛꯑꯒ ꯇꯧꯗꯣꯏꯅꯦ ꯅꯣꯡ ꯐꯥꯗꯣꯛ ꯉꯥꯏꯊꯣꯛ ꯉꯥꯢꯁꯤꯟꯗꯤ ꯌꯥꯏꯗꯅ
ꯑ ꯑꯗꯨꯗꯤ ꯌꯥꯝ ꯊꯦꯡꯉꯦ ꯍꯥꯏꯔꯗꯤ ꯃꯣꯏꯅ ꯑꯗꯨꯝ ꯑꯀꯛꯅꯕ ꯃꯇꯝꯗ ꯄꯤꯁꯤꯟꯗ꯭ꯔꯗꯤ ꯑ ꯑꯈꯣꯏ ꯊꯕꯛ ꯊꯕꯛ ꯑ ꯀꯩ ꯀꯩꯅꯣ ꯇꯧꯊꯔꯛꯀꯅꯤ ꯍꯥꯏꯔꯗꯤ ꯋꯥ ꯑꯃꯅꯦ ꯑꯗꯨ ꯊꯥꯐꯧ ꯂꯣꯏꯗ꯭ꯔꯤꯉꯩ ꯉꯩꯗ ꯍꯧꯗ ꯉꯥꯏꯔꯤꯁꯦ ꯃꯣꯏꯅ ꯀꯩꯅꯣ ꯍꯥꯏꯕ
ꯑꯗꯨꯅꯦ ꯈꯣꯢꯗꯧ ꯁꯥꯎꯅꯤꯡꯉꯦ ꯍꯥꯏꯕ ꯁꯨꯃꯥꯏꯟ ꯇꯧꯕꯁꯦ
ꯑꯗꯨꯅꯦ ꯀꯥꯟꯅꯗꯁꯦ ꯉꯁꯤꯗꯤ ꯎꯝ ꯅꯨꯡꯉꯥꯢ
ꯑꯩꯁꯦ ꯌꯥꯝ ꯂꯥꯡꯕ꯭ꯔꯥ ꯁꯥꯟꯅꯁꯦ ꯑꯗꯣ ꯑꯩꯁꯦ ꯌꯥꯝ ꯂꯥꯡꯕ꯭ꯔꯥ
ꯂꯥꯡꯗꯦ ꯑꯩ ꯐꯖꯅ ꯂꯥꯡꯗꯦ
ꯑꯣ ꯑꯣ ꯐꯔꯦ ꯐꯔꯦ ꯂꯥꯟꯗ꯭ꯔꯦ ꯑꯈꯣꯏ ꯅꯥꯀꯟꯗ ꯌꯨꯝ ꯑꯃ ꯁꯥꯔꯤꯌꯦ ꯑꯗꯨꯒꯤꯅꯦ ꯉꯥꯛꯇꯪ ꯂꯩꯔ ꯀꯣꯛꯀꯥꯛ ꯀꯣꯛꯀꯥꯛ ꯑꯗꯨꯝ ꯇꯧꯔꯛꯇꯣꯢꯕ
ꯍꯣꯔꯦꯟ ꯇꯥꯔꯗꯤ ꯑꯩ ꯑꯗꯨꯝ ꯍꯥꯏꯔꯛꯀꯦ ꯍꯧꯖꯤꯛ ꯐꯥꯎꯗꯤ ꯀ꯭ꯌꯝ ꯇꯧꯗꯦ
ꯐꯔꯦ ꯐꯌꯦ ꯑꯗꯨꯗꯤ ꯍꯣꯏꯁꯦ ꯍꯥꯏꯔꯣ ꯅꯪꯒꯤ ꯂꯨꯍꯣꯡꯕꯩ ꯃꯇꯥꯡꯗꯣ ꯅꯍꯥꯟ ꯅꯪꯅ ꯂꯤꯔꯝꯕꯗꯣ ꯂꯣꯏꯒ꯭ꯔꯕꯣ
ꯂꯨꯍꯣꯡꯕꯩ ꯃꯇꯥꯡꯗꯨꯗꯤ ꯌꯥꯝ ꯀꯟꯅ ꯑꯗꯨꯗꯒꯤ ꯍꯦꯟꯅꯗꯤ ꯈꯪꯕ ꯑꯣꯏꯗꯦꯕꯀꯣ ꯑꯩꯁꯦ ꯑꯗꯨꯒ ꯑꯇꯣꯞ ꯑꯇꯣꯞꯄ ꯑ ꯀꯩ ꯍꯥꯏꯅ ꯑꯈꯣꯏꯒꯤ ꯑ ꯅꯥꯠꯀꯤ ꯑꯣꯏꯅ ꯍꯔꯥꯎꯕ ꯀꯩ ꯀꯩ ꯌꯥꯝ ꯂꯩꯌꯦꯕꯀꯣ ꯑꯗꯨ ꯃꯇꯥꯡꯗ ꯑꯩ ꯃꯥꯉꯣꯟꯗ ꯌꯥꯝꯅ ꯈꯪꯍꯟꯅꯤꯡꯕ ꯍꯥꯏ ꯇꯥꯔꯦ ꯑꯗꯨꯒ ꯍꯟꯗꯛ ꯍꯠ ꯍꯟꯗꯛ ꯆꯍꯤꯒꯤꯗꯤ ꯂꯣꯏꯈ꯭ꯔꯦ ꯃꯊꯪ ꯆꯍꯤꯒꯤꯁꯦ ꯑꯁꯤꯒꯨꯝꯕ ꯑꯈꯣꯏꯒꯤ ꯍꯔꯥꯎꯕꯁꯦ ꯑꯗꯨꯝ ꯂꯩꯅꯤꯕ ꯆꯍꯤ ꯈꯨꯗꯤꯡ ꯑꯗꯨꯗ ꯅꯪꯁꯨ ꯂꯥꯛꯑꯣ ꯍꯥꯏꯒꯦ ꯇꯧꯕ ꯑꯩꯅ ꯍꯥꯏꯔꯤꯁꯦ ꯊꯕꯛꯄꯨꯗꯤ ꯈꯨꯖꯤꯟ ꯑꯃꯅꯤꯀꯣ ꯑꯗꯨ ꯑꯣꯏꯔꯁꯨ ꯅꯪ ꯑꯗꯨꯝ ꯑꯃꯨꯛꯇꯪꯗꯤ ꯂꯥꯛꯍꯟꯅꯤꯡꯕ ꯍꯥꯏꯇꯥꯔꯦ ꯑꯩꯅ
ꯅꯈꯣꯏꯒꯤ ꯖꯒꯣꯏ ꯁꯥꯕꯗꯨꯅꯦ ꯑꯩꯅ ꯌꯥꯝ ꯌꯥꯎꯅꯤꯡꯉꯤꯁꯦ
ꯑꯣ ꯅꯪꯁꯨ ꯈꯪ ꯈꯪꯕ꯭ꯔꯣ ꯅꯪꯁꯨ ꯑꯈꯣꯏ ꯖꯒꯣꯏ ꯁꯥꯕꯗꯣ
ꯑꯁ ꯑꯈꯣꯏ ꯏꯃꯥꯟꯅꯕꯤ ꯁꯤꯡꯗꯣ ꯅꯣꯏꯒꯤ ꯑ ꯅꯪꯒꯤ ꯖꯥꯇꯤꯒꯤ ꯃꯔꯨꯞ ꯂꯩꯕꯁꯤꯡꯗ ꯖꯒꯣꯏ ꯁꯥꯕ ꯌꯥꯝ ꯆꯠꯂꯦ
ꯑꯣ
ꯑꯗꯨꯒꯤ ꯍꯥꯏꯔꯛꯑꯣ ꯀꯃꯥꯏ ꯀꯃꯥꯏ ꯇꯧꯗꯣꯏꯅꯣ
ꯍꯥꯏꯒꯦ ꯍꯥꯏꯒꯦ ꯚꯥꯏ ꯀꯩꯅꯣ ꯑꯩ ꯀꯩꯅꯣꯝꯃ ꯍꯪꯒꯦ ꯑꯩ ꯅ ꯂꯩꯔꯤꯕ ꯃꯐꯝꯁꯦ ꯁꯣꯔꯣꯛꯀ ꯈꯔ ꯅꯛꯅꯕꯅꯤꯅ ꯒꯥꯔꯤ ꯃꯈꯣꯟ ꯌꯥꯝ ꯇꯥꯕ꯭ꯔꯥ
ꯇꯥꯗꯤ ꯅꯪꯗꯤ ꯀ꯭ꯌꯝ ꯇꯥꯗꯦ ꯅꯪꯒꯤ ꯈꯣꯟꯖꯦꯜ ꯇꯪ ꯇꯥꯏ
ꯑꯣ ꯐꯔꯦ ꯐꯔꯦ ꯑꯗꯨꯗꯤ ꯑꯩ ꯗꯨꯝ ꯍꯥꯏꯗꯔꯛꯑꯒꯦꯀꯣ ꯍꯧꯖꯤꯛꯀꯤ ꯑꯈꯣꯏꯒꯤ ꯑ ꯍꯔꯥꯎꯕꯖꯦ ꯃꯈꯟ ꯃꯊꯦꯟ ꯌꯥꯝꯅ ꯂꯩꯌꯦꯕ ꯑꯩ ꯉꯁꯤꯗꯤ ꯍꯥꯏꯗꯔꯒꯦ ꯅꯪꯉꯣꯟꯗ ꯎꯝ ꯑꯈꯣꯏꯒꯤ ꯑꯈꯣꯏ ꯑꯈꯣꯏ ꯈꯨꯠ ꯃꯤ ꯈꯨꯗꯤꯡꯃꯛ ꯑꯁꯦ ꯂꯥꯏ ꯈꯨꯔꯨꯝꯅꯔꯤ ꯕꯈꯛꯇꯅꯦ ꯂꯣꯏꯅꯃꯛ ꯃꯃꯤꯡ ꯃꯃꯤꯡꯅꯥ ꯂꯥꯏꯒꯤ ꯃꯃꯤꯡꯗꯣ ꯇꯣꯉꯥꯟꯖꯔꯁꯨ ꯃꯤ ꯂꯣꯏꯅꯃꯛ ꯑꯃꯃꯝꯗꯤ ꯂꯣꯏꯅ ꯈꯨꯔꯨꯝꯅꯔꯤꯅꯤꯀꯣ ꯁꯨꯃꯥꯏꯟ ꯇꯧ ꯀꯥꯟꯁꯤꯗ ꯑꯈꯣꯏꯁꯨ ꯈꯔꯨꯝꯃꯤꯕ ꯑꯈꯣꯏꯁꯨ ꯑꯈꯣꯏꯒꯤ ꯑꯣꯏꯅꯗꯤ ꯀꯩ ꯍꯥꯏꯅꯤ ꯍꯧꯖꯤꯛꯀꯤ ꯎꯝ ꯑꯈꯣꯏꯒꯤ ꯑ ꯍꯔꯥꯎꯕꯁꯦ ꯍꯦꯛ ꯑꯍꯧꯕ ꯊꯥꯗꯣ ꯃꯩꯇꯩꯂꯣꯟꯗ ꯀꯩ ꯍꯥꯏꯒꯦꯅꯦ ꯆꯍꯤꯒꯤ ꯍꯦꯛ ꯑꯍꯧꯕ ꯑꯥ ꯁꯖꯤꯕꯨ ꯊꯥꯁꯦ ꯑꯈꯣꯏ ꯑꯥ ꯁꯖꯤꯕꯨ ꯊꯥꯁꯤꯗ ꯇꯧꯗꯨꯏꯅꯦꯕ ꯑꯈꯣꯏ ꯍꯔꯥꯎꯕꯁꯦ ꯑꯗꯨꯒ ꯀꯩ ꯇꯧꯒꯦ ꯍꯥꯏ ꯀꯥꯟꯁꯤꯗ ꯎꯝ ꯂꯧꯗ ꯑ ꯐꯧ ꯀꯩꯀꯩ ꯂꯤꯡꯕꯗꯣ ꯂꯣꯛꯄꯗ ꯂꯣꯏ ꯂꯣꯏꯅꯔꯦꯅꯦꯀꯣ ꯑꯗꯨ ꯃꯇꯝꯗꯗꯤ ꯑꯗꯨꯒꯤ ꯑꯣꯏꯅ ꯑꯈꯣꯏꯒꯤ ꯑꯥ ꯑꯈꯣꯏꯒꯤ ꯑꯥ ꯐꯧꯒꯩꯗꯣ ꯑꯗꯨꯗ ꯆꯦꯡꯁꯦ ꯌꯥꯝ ꯄꯤꯛꯊꯟꯅ ꯂꯩꯇ꯭ꯔꯥ
ꯍꯣꯏ ꯍꯣꯏ ꯍꯣꯏ ꯂꯩ ꯑꯥ
ꯑꯗꯨ ꯃꯇꯝꯗ ꯑꯈꯣꯏꯁꯦ ꯈꯨꯔꯨꯝꯊꯣꯛꯄ ꯍꯥꯏꯇꯥꯥꯔꯦ ꯂꯥꯏ ꯈꯨꯔꯨꯝꯊꯣꯛꯄ ꯍꯥꯏꯗꯤ ꯆꯍꯤ ꯑꯃꯒꯤ ꯑꯁꯨꯛ ꯋꯥꯅ ꯍꯣꯠꯅꯔꯒ ꯇꯧꯔꯛꯄꯁꯦ ꯑꯗꯨꯝ ꯏꯁꯣꯔꯉꯣꯟꯗ ꯍꯥꯟꯅ ꯀꯠꯊꯣꯛꯄ ꯍꯥꯏꯇꯥꯔꯦ ꯑꯈꯣꯏꯒꯤ ꯈꯨꯔꯨꯝꯕꯁꯦ ꯑꯗꯣ ꯑꯗꯣ
ꯌꯥꯝ ꯐꯖꯕ ꯃꯑꯣꯡꯅꯤꯅꯦꯀꯣ ꯎꯝ
ꯑꯈꯣꯏꯒꯤ ꯍꯔꯥꯎꯁꯦ ꯅꯨꯃꯤꯠ ꯃꯉꯥꯅꯤ ꯆꯨꯞꯅ ꯇꯧꯋꯦꯕꯀꯣ ꯍꯧꯖꯤꯛ ꯐꯥꯎꯕꯁꯨ
ꯑꯩꯗꯤ ꯅꯣꯡꯃ ꯇꯪꯅꯦ ꯈꯜꯂꯤꯅꯦ
ꯅꯠꯇꯦ ꯅꯠꯇꯦ ꯅꯨꯃꯤꯠ ꯃꯉꯥꯅꯤ ꯃꯊꯪ ꯃꯊꯪ ꯂꯥꯛꯇꯣꯏꯅꯦ ꯑꯗꯨꯗ ꯊꯥꯏꯅꯗꯤ ꯅꯨꯃꯤꯠ ꯇꯔꯦꯠ ꯅꯤꯄꯟ ꯇꯧꯔꯤꯕꯃꯦꯕꯥ ꯑꯗꯣ ꯍꯧꯖꯤꯛꯀꯥꯟꯗꯤ ꯃꯤ ꯈꯩꯁꯨ ꯗꯨꯝ ꯎꯝꯃꯁꯥ ꯃꯁꯥꯒꯤ ꯊꯕꯛ ꯂꯩꯔꯕꯅꯦꯅ ꯂꯣꯏ ꯆꯤꯟꯅꯔꯕꯅꯤꯅ ꯑꯗꯨꯝ ꯀꯛꯊꯔ ꯑꯦ ꯍꯥꯏꯕ ꯇꯥꯔꯦꯀꯣ ꯑꯗꯨꯒ ꯈ꯭ꯋꯥꯏꯗꯒꯤ ꯑꯍꯥꯟꯕ ꯅꯨꯃꯤꯠꯁꯤꯗꯥ ꯑꯍꯟ ꯂꯃꯟ ꯍꯥꯏꯇꯥꯔꯦ ꯑꯍꯜ ꯂꯃꯟꯈꯩꯅ ꯑ ꯍꯦꯛ ꯑꯌꯨꯛꯇꯒꯤ ꯎꯝ ꯂꯥꯏ ꯈꯨꯔꯨꯝꯊꯣꯛꯑꯅꯤ ꯑꯈꯣꯏꯒꯤ ꯊꯣꯡꯖꯤꯟ ꯍꯥꯏꯕ ꯇꯥꯔꯦ ꯈꯨꯟꯒꯤ ꯍꯦꯛ ꯆꯪꯕ ꯊꯣꯡꯖꯤꯟꯗꯣ ꯑꯗꯨꯗ ꯎꯝ ꯂꯥꯏ ꯈꯨꯔꯨꯝꯕꯁꯦ ꯏꯆꯝ ꯆꯝꯅ ꯈꯨꯔꯨꯝꯕ ꯅꯠꯇꯕꯀꯣ ꯃꯣꯏ ꯅꯥꯠꯀꯤ ꯑꯣꯏꯕ ꯐꯤꯔꯣꯟ ꯁꯦꯠꯆꯜꯂꯅꯤ ꯐꯤ ꯏꯟꯖꯤꯜꯂꯅꯤ ꯀꯣ ꯑꯗꯨꯗꯩꯗꯤ ꯂꯥ ꯂꯥꯁꯦ ꯁꯦꯝꯃꯅꯤ ꯑꯗꯨꯗ
ꯎꯝ
ꯌꯨ ꯑꯥꯔ ꯍꯥꯞꯑꯅꯤ ꯃꯣꯏ ꯑꯗꯨꯒ ꯀꯩ ꯍꯥꯏꯅꯤ ꯑꯥ ꯑꯩ ꯃꯣꯏ ꯂꯥꯏ ꯀꯠꯄꯗ ꯌꯥꯎꯗꯣꯏꯅꯦꯕꯥ ꯑꯗꯨꯗꯩꯗꯤ ꯑꯗꯨ ꯍꯦꯛ ꯂꯣꯏꯔꯒ ꯑꯍꯟꯁꯤꯡꯁꯦ ꯂꯣꯏ ꯆꯪꯉꯅꯤ ꯍꯧꯖꯤꯛꯀꯤ ꯈꯨꯟꯒꯤ ꯑꯥ ꯄꯥꯈꯪꯐꯥꯟ ꯍꯥꯏꯕ ꯂꯩꯌꯦꯕꯥ ꯂꯩꯁꯥ
ꯑꯣ ꯑꯣ ꯑꯣ ꯑꯥ ꯄꯥꯈꯪꯒꯤꯗ ꯐꯝꯗꯣꯏꯅꯤꯅꯦ ꯄꯥꯈꯪꯗꯗꯤ
ꯑ ꯃꯥꯅꯦ ꯃꯥꯅꯦ ꯈꯨꯟꯒꯤ ꯑꯍꯟꯁꯤꯡꯁꯦ ꯄꯥꯈꯟ ꯄꯥꯈꯪ ꯐꯥꯥꯟꯁꯤꯗ ꯂꯥꯛꯑꯅꯤꯀꯣ ꯑꯗꯨꯗꯩꯗꯤ ꯂꯣꯏꯅ ꯄꯥꯈꯪꯁꯤꯡꯁꯦ ꯂꯣꯏꯅ ꯀꯩꯅꯣ ꯇꯧꯔꯅꯤ ꯄꯨꯜꯂꯅꯤ ꯄꯨꯟꯕ ꯀꯥꯟꯗ ꯀꯩꯗꯧꯒꯦ ꯍꯥꯏ ꯀꯥꯟꯗ ꯑꯈꯣꯏꯁꯦ ꯑꯣꯛ ꯑꯆꯧꯕ ꯑꯃ ꯍꯥꯠꯇꯣꯏꯅꯦꯕꯥ
ꯑꯦ ꯑꯗꯨꯗꯤ ꯄꯥꯈꯪ ꯂꯩꯁꯥ ꯂꯣꯏ ꯎꯅꯔꯅꯤ ꯑꯗꯨ ꯅꯨꯃꯤꯠꯇ
ꯑ ꯎꯅꯔꯅꯤ ꯑꯗꯨ ꯑꯣꯏꯔꯁꯨ ꯍꯦꯛ ꯑꯍꯥꯟꯕ ꯅꯨꯃꯤꯠꯇꯨꯗꯤ ꯅꯨꯄꯤ ꯌꯥꯎꯕ ꯌꯥꯗꯦ ꯑꯗꯨꯒꯤ ꯑꯥ ꯑꯣꯛ ꯍꯥꯏꯠꯄ ꯅꯨꯃꯤꯠꯇꯣ ꯑꯥ ꯑꯗꯨꯗꯩꯗꯤ ꯑꯣꯛ ꯍꯥꯠꯂꯅꯤ ꯍꯣꯛ ꯍꯥꯠꯂꯀꯥꯟꯁꯤꯗ ꯃꯥꯒꯤ ꯃꯄꯩꯗꯣ ꯈꯪꯕ꯭ꯔꯥ ꯚꯥꯏ ꯑꯣꯀꯤ ꯃꯄꯩꯗꯣ ꯑꯗꯨ ꯑ ꯑꯗꯨꯅ ꯑꯈꯣꯏꯁꯨ ꯈꯨꯗꯝ ꯄꯤꯔꯤꯅꯦꯕꯥ ꯍꯟꯗꯛꯀꯤ ꯆꯍꯤꯁꯦ ꯐꯅꯤ ꯐꯠꯔꯣꯏ ꯍꯥꯏꯕꯁꯦ ꯑꯗꯨꯗꯥ
ꯑꯥ
ꯎꯝ ꯉꯍꯥꯟꯃꯨꯛ ꯉꯍꯥꯟꯃꯨꯛꯀꯤ ꯆꯍꯤꯗꯗꯤ ꯆꯍꯤ ꯑꯅꯤꯃꯨꯛ ꯍꯧꯈ꯭ꯔ ꯃꯥꯜꯂꯦ ꯑꯗꯨꯗ ꯗꯨꯗꯤ ꯃꯄꯩꯁꯦ ꯌꯥꯝ ꯐꯠꯇꯕ ꯖꯥꯠꯅꯦ ꯑꯗꯨꯗꯥ ꯃꯄꯩ ꯑꯣꯛꯀꯤ ꯃꯄꯩꯁꯦ ꯉꯝꯃꯨ ꯉꯝꯃꯨ ꯗꯨꯃꯥꯏꯅ ꯇꯧꯕ ꯃꯥꯒꯤ ꯁꯒꯣꯟꯁꯦ ꯑꯗꯨꯗ ꯑꯍꯟꯁꯤꯡꯅ ꯍꯥꯏꯅꯩꯕ ꯑꯁꯤ ꯑꯅꯥ ꯌꯥꯝ ꯊꯣꯛꯀꯅꯤ ꯍꯥꯏꯅꯩꯕꯀꯣ
ꯑꯁ ꯆꯨꯝꯗ ꯆꯨꯝꯃꯤꯅꯦ ꯑꯩ ꯇꯨ ꯆꯨꯝꯉꯦ ꯇꯥꯕꯗ
ꯑꯗꯨꯗꯩꯗꯤ ꯍꯧꯖꯤꯛꯀꯤ ꯎꯝ ꯑꯩꯈꯣꯏ ꯑꯩꯈꯣꯏ ꯈꯨꯟꯗ ꯑꯥ ꯅꯨꯄꯥ ꯑꯃꯈꯛ ꯂꯩꯌꯦꯕꯀꯣ ꯁꯤꯕꯥꯥꯏ ꯑꯣꯏꯕ
ꯑꯣ
ꯃꯥꯁꯦ ꯀꯔꯤ ꯍꯥꯏꯅꯤ ꯁꯣꯛꯄ ꯍꯥꯏ ꯇꯔꯦ ꯃꯥ ꯀꯩꯅꯣ ꯆꯠꯂꯤꯉꯩꯗ ꯃꯥꯏ ꯊꯕꯛ ꯆꯠꯇ ꯀꯥꯟꯗ ꯁꯣꯛ ꯑꯁꯣꯛ ꯑꯄꯟ ꯊꯦꯡꯅꯔꯒ ꯂꯥꯛꯑꯦ ꯑꯗꯣ ꯍꯧꯖꯤꯛꯇꯤ ꯀꯩꯝ ꯇꯧꯗ꯭ꯔꯦ ꯑꯗꯨꯒ ꯑꯁꯤꯒꯨꯝꯕ ꯊ ꯊꯧꯗꯣꯛ ꯁꯦ ꯌꯥꯝ ꯇꯣꯏꯅ ꯊꯣꯛꯄ ꯍꯥꯏ ꯇꯔꯦꯀꯣ ꯃꯣꯏ ꯅꯍꯥꯟ ꯀꯩꯅꯣ ꯇꯧꯕꯗꯣ ꯃꯄꯩ ꯌꯦꯡꯕꯗ ꯐꯠꯇꯦ ꯍꯥꯏꯈꯤꯗꯅ ꯑꯗꯨꯒ ꯑꯍꯥꯟꯕ ꯅꯨꯃꯤꯠꯇ ꯑꯗꯨꯃꯥꯏꯅ ꯇꯧꯔꯅꯤ ꯑꯗꯨꯒ ꯑꯗꯨꯗꯣ ꯑꯣꯐ ꯑꯣ ꯍꯣꯔꯦꯟꯗꯤ ꯂꯣꯏ ꯊꯣꯡꯗꯣꯏꯅꯦꯕ ꯍꯧꯖꯤꯛꯀꯤ ꯅꯨꯄꯥꯁꯤꯡꯅ ꯑꯗꯨꯒ ꯅꯨꯃꯤꯗꯥꯡꯗ ꯂꯩꯁꯥꯕꯤꯁꯤꯡꯁꯨ ꯄꯥꯈꯪꯁꯤꯡꯁꯨ ꯂꯣꯏ ꯂꯥꯛꯑꯒ ꯂꯩꯁꯥ ꯐꯥꯟꯗ ꯑꯣꯛ ꯊꯣꯡꯕꯗꯣ ꯇꯪꯈꯥꯏ ꯑꯃꯗꯤ ꯑꯥ ꯑꯥ ꯂꯧꯈ꯭ꯔꯅꯤ ꯑꯗꯨꯒ ꯃꯣꯏꯁꯦ ꯂꯣꯏ ꯂꯥꯛꯒ ꯐꯤꯔꯣꯜ ꯐꯖ ꯐꯖꯕ ꯁꯦꯠꯂꯒ ꯍꯥꯏꯗꯤ ꯅꯥꯠꯀꯤ ꯑꯣꯏꯕ ꯐꯅꯦꯛ ꯍꯥꯏꯇꯥꯔꯦꯀꯣ ꯑꯗꯨꯒ ꯅꯨꯄꯥꯁꯤꯡꯁꯤꯅ ꯑꯗꯨꯝ ꯀꯩꯅꯣ ꯐꯤ ꯏꯟꯕꯒ ꯂꯩꯗꯥꯏꯅꯦ ꯑꯗꯨꯒ ꯑꯩꯈꯣꯏꯒꯤ ꯖꯥꯠꯇꯗꯤ ꯃꯆꯥꯥ ꯃꯆꯥ ꯑꯥ ꯑꯗꯣ ꯏꯜꯂꯒ ꯑꯗꯨꯝ ꯊꯣꯛꯅꯔꯅꯤ ꯑꯗꯨꯒ ꯑꯗꯨꯝ ꯆꯥꯃꯤꯟꯅꯔꯅꯤ ꯑꯗꯨꯒ ꯍꯣꯔꯦꯟ ꯅꯨꯡꯗꯥꯡꯁꯦ ꯌꯨꯝ ꯌꯨꯝ ꯍꯟꯗ꯭ꯔꯤꯉꯩꯗ ꯀꯩ ꯍꯥꯏꯅꯤ ꯑꯩꯈꯣꯏ ꯊꯥꯏꯅꯒꯤ ꯏꯄꯥ ꯏꯄꯨꯅ ꯊꯝꯕꯤꯔꯝꯕ ꯏꯁꯩ ꯅꯣꯡꯃꯥꯏ ꯌꯥꯝ ꯂꯩꯗꯅ ꯑꯗꯣ ꯁꯛꯅꯔꯅꯤ ꯑꯥ
ꯑꯣ
ꯅꯨꯄꯤ ꯅꯨꯄꯤ ꯅꯨꯄꯤꯁꯤꯡꯈꯩꯒ ꯅꯨꯄꯥꯁꯤꯡꯈꯩꯒ ꯀꯅꯥꯅ ꯍꯦꯜꯂꯤ ꯀꯅꯥꯅ ꯊ ꯊꯣꯛ ꯑꯗꯨꯒꯨꯝꯕ ꯌꯥꯝ ꯂꯩꯌꯦꯕ ꯑꯥ ꯌꯥꯝ ꯅꯨꯡꯉꯥꯏ ꯑꯗꯨꯗ ꯅꯨꯄꯥꯁꯤꯡꯅ ꯍꯦꯟꯅ ꯍꯩꯕ ꯌꯥꯎꯔꯗꯤ ꯃꯣꯏꯁꯦ ꯄꯩꯁꯥ ꯃꯅꯥ ꯃꯁꯤꯡ ꯃꯅꯥ ꯃꯊꯝ ꯑꯗꯨꯝ ꯌꯦꯟꯊꯣꯛꯑꯦ ꯍꯥꯏꯇꯥꯔꯦ ꯑꯍꯟꯁꯤꯡꯅ ꯅꯨꯄꯤꯁꯤꯡꯅ ꯍꯦꯟꯅ ꯍꯩꯔꯗꯤ ꯑꯥ ꯅꯨꯄꯤ ꯈ꯭ꯋꯥꯏꯗꯒꯤ ꯌꯥꯝꯅ ꯁꯛꯄ ꯈꯣꯟꯖꯦꯜ ꯌꯥꯝꯅ ꯐꯖꯕ ꯅꯨꯄꯤꯗꯣ ꯑꯗꯨꯗ ꯑꯗꯨꯝ ꯁꯦꯟꯁꯦ ꯄꯤꯊꯣꯛꯄ ꯍꯥꯏꯇꯥꯔꯦ ꯃꯅꯥ ꯃ ꯃꯅꯥ ꯃꯊꯨꯝꯁꯦ ꯑꯥ ꯑꯥ ꯑꯗꯨꯒ ꯑꯅꯤꯁꯨꯕ ꯅꯨꯃꯤꯠ ꯁꯤ ꯁꯤꯗꯅ ꯍꯧꯖꯤꯛꯀꯤ ꯑꯥ
ꯑꯗꯣ ꯑꯩ ꯑꯩꯒꯤ ꯑꯩꯒꯤ ꯑꯃꯨꯛ ꯂꯤꯔꯛꯈꯤꯒꯦ ꯅꯪꯗ ꯌꯥꯝ ꯅꯨꯡꯉꯥꯏꯔ ꯅꯪꯒꯤ ꯋꯥꯔꯤ ꯅꯨꯡꯉꯥꯏꯕꯁꯦ ꯇꯥꯕꯁꯤꯗ ꯑꯩꯒꯤ ꯋꯥꯔꯤꯁꯦ ꯂꯤꯅꯤꯡꯉꯛꯑꯦ
ꯍꯥꯏꯔꯛꯑꯣ ꯍꯥꯏꯔꯛꯑꯣ ꯑꯩꯁꯨ ꯌꯥꯝ ꯇꯥꯛꯅꯤꯡꯉꯦ
ꯅꯣꯏꯒꯤꯁꯤꯒꯅꯦ ꯍꯥꯏꯐꯦꯠ ꯑꯩꯈꯣꯏ ꯑꯩꯈꯣꯏꯒꯤ ꯀꯨꯝꯍꯩ ꯑꯃ ꯂꯩꯌꯦꯕ ꯁꯤꯁꯦ ꯑꯩꯈꯣꯏꯒꯤ꯭ꯋꯥꯏ ꯈ꯭ꯋꯥꯏꯗꯒꯤ ꯑꯍꯥꯟꯕ ꯆꯍꯤ ꯍꯧꯕꯅꯦ ꯍꯥꯏꯅ ꯂꯧꯅꯩꯑꯕ ꯑꯗꯨꯒ ꯍꯥꯏꯐꯦꯠ ꯃꯥꯟꯅꯩꯑꯕ ꯅꯣꯏꯒꯤ ꯈꯨꯟꯒꯤ ꯊꯣꯡꯁꯦ ꯊꯣꯡꯖꯤꯟꯗ ꯀꯛꯊꯣꯛꯄꯗꯣ ꯑꯗꯨꯃꯥꯏꯅ ꯑꯩꯈꯣꯏꯁꯨꯅꯦ ꯑꯍꯥꯟꯕ ꯍꯧꯕ ꯅꯨꯃꯤꯠꯁꯤꯗ ꯑꯥ ꯋꯥꯅ ꯂꯧ ꯂꯣꯛꯑꯀꯥꯟꯗ ꯀꯩꯗ ꯂꯩꯕ ꯂꯧꯗꯣ ꯑꯗꯨꯗꯣ ꯑꯩꯈꯣꯏꯅ ꯐꯧꯗꯣ ꯇꯛꯎꯔꯅꯤ ꯑꯗꯨꯒ ꯑꯗꯨꯒꯤ ꯆꯦꯡꯗꯣ ꯑꯍꯝꯕ ꯆꯦꯟꯗꯝꯗꯣꯏꯅꯦꯕꯀꯣ ꯆꯥꯕ ꯀꯥꯟ ꯑꯗꯨ ꯆꯥꯔꯅꯤ ꯑꯗꯨꯒ ꯐꯖꯅ ꯊꯣꯡꯉꯒ ꯍꯟꯖꯥꯡꯒ ꯁꯦ ꯃꯊꯦꯜ ꯂꯨꯀꯣꯏ ꯑꯗꯨꯝ ꯌꯨꯝ ꯑꯃꯗ ꯃꯉꯥ ꯅꯠꯇ꯭ꯔꯒ ꯃꯉꯥ ꯌꯥꯝ ꯏꯅꯥ ꯈꯨꯟꯕ ꯑꯣꯏꯇꯥꯔꯗꯤ ꯇꯔꯥ ꯍꯦꯟꯅꯁꯨ ꯑꯗꯨꯝ ꯇꯧꯕ ꯌꯥꯎꯋꯦ ꯑꯗꯨꯒ ꯑꯩꯈꯣꯏꯁꯦ ꯊꯣꯡꯒꯥꯟꯗ ꯀꯠꯊꯣꯛꯇꯣꯏꯅꯦꯕ ꯌꯨꯝꯒꯤ ꯊꯣꯡꯒꯥꯟꯗ ꯑꯗꯨꯒ ꯀꯠꯊꯣꯛ ꯑꯣꯏꯣꯏ ꯃꯔꯝꯁꯤꯅ ꯑꯩꯈꯣꯏꯒꯤ ꯁꯤꯈꯤꯕ ꯂꯩꯕꯗꯣ ꯑꯗꯨꯒꯤ ꯏꯄꯨ ꯏꯕꯦꯟ ꯁꯤꯈꯤꯕ ꯂꯩꯕꯗ ꯑꯗꯨꯅ ꯅꯣꯏꯒꯤ ꯁꯔꯨꯛ ꯇꯝꯃꯕꯅꯤ ꯆꯥꯕꯤꯔꯣꯀꯣ ꯂꯥꯛꯑꯣꯀꯣ ꯑꯗꯨꯒ ꯂꯝꯒꯤ ꯂꯥꯏ ꯃꯌꯥꯝ ꯂꯩꯗꯅ
ꯑꯥ ꯑꯥ
ꯁꯔꯣꯏ ꯉꯥꯔꯣꯏ ꯂꯩꯗꯅ
ꯑꯥ
ꯑꯗ ꯂꯝꯒꯤ ꯂꯥꯏ ꯃꯌꯥꯝ ꯅꯣꯏꯁꯨ ꯑꯩꯅ ꯀꯧꯁꯜꯂꯕꯅꯤ ꯅꯣꯏꯁꯦ ꯆꯥꯊꯣꯛꯑꯣꯀꯣ ꯁꯤꯁꯦ ꯆꯥꯔꯒ ꯃꯤꯑꯣꯏꯕꯗ ꯑꯃꯥꯡ ꯑꯇꯥ ꯑꯗ ꯊꯣꯛꯍꯟꯒꯅꯨ ꯅꯣꯏꯅ ꯑꯗꯨꯒ ꯃꯤꯑꯣꯏꯕꯗ ꯊꯣꯛꯂꯛꯀꯗꯕ ꯑꯋꯥ ꯑꯅꯥꯗꯨꯁꯨ ꯂꯣꯏꯅ ꯀꯟꯕꯤꯌꯣ ꯅꯣꯏꯒꯤ ꯑꯗꯨꯒ ꯅꯨꯡꯗꯥꯡ ꯋꯥꯏꯔꯝꯁꯤꯗꯅ ꯂꯝ ꯂꯝꯒꯤ ꯂꯩꯕ ꯅꯨꯄꯤꯈꯩꯁꯦ ꯑꯗꯨꯝ ꯃꯤꯌꯥꯏ ꯆꯜꯂꯕ ꯅꯨꯄꯤꯈꯦ ꯅꯨꯄꯤꯅ ꯊꯥꯗꯤ ꯅꯠꯇꯦꯀꯣ ꯈꯤꯇꯪ ꯍꯟꯅꯨꯔꯕ ꯅꯨꯄꯤꯈꯩꯁꯤꯗ ꯂꯣꯏ ꯊꯣꯛꯂꯛꯑꯅꯤ ꯑꯗꯨꯗꯨꯒ ꯑꯩꯈꯣꯏꯒꯤ ꯂꯝ ꯑꯃꯒ ꯂꯝ ꯑꯃꯒꯤ ꯇꯥꯏꯅꯐꯝ ꯑꯩꯈꯣꯏꯅ ꯁꯥꯔꯣꯏ ꯉꯥꯔꯣꯏ ꯈꯔ ꯀꯜꯂꯦ ꯀꯥꯏꯅ ꯈꯟꯅꯕ ꯃꯐꯝꯁꯤꯡꯗꯣ ꯇꯥꯏꯅꯐꯝ ꯂꯩꯗꯅ ꯁꯤ ꯃꯐꯝꯁꯤ ꯂꯥꯏ ꯈꯔ ꯀꯟꯕꯅꯤ ꯀꯥꯏꯅ ꯊꯥꯏꯅꯒꯤ ꯍꯥꯏꯅꯕ ꯂꯝ ꯂꯝꯂꯣꯡ ꯃꯔꯤ ꯐꯥꯡꯕꯒꯨꯝꯕ ꯂꯩꯗꯅ ꯑꯗꯨꯒꯨꯝꯕ ꯖꯒꯥꯗꯨꯗꯅꯦ ꯁꯤꯡꯖꯨ ꯁꯨꯗꯣꯏꯅꯦꯕ
ꯑꯣ
ꯁꯤꯏ ꯁꯤꯡꯖꯨ ꯀꯠꯊꯣꯛ ꯇꯣꯏꯅꯦꯕ ꯑꯗꯨꯒ ꯁꯤꯒꯤ ꯍꯣꯏ ꯁꯤꯒꯤ ꯁꯤꯡꯖꯨꯁꯤꯁꯨꯅꯦ ꯑꯩꯈꯣꯏꯅ ꯑꯗꯨꯝ ꯄꯨꯡꯁꯣꯏ ꯁꯣꯏꯁꯜꯂꯦꯕ ꯌꯥꯝ ꯐꯖꯅ ꯇꯧꯗ ꯁꯦ ꯂꯥꯏꯒꯤ ꯃꯃꯤꯡ ꯇꯪꯒꯤꯅꯤꯅꯅꯦ ꯅꯨꯄꯤꯈꯩꯁꯤꯅ ꯄꯨꯡꯁꯣꯏ ꯁꯣꯏꯖꯜꯂꯦ ꯑꯗꯨꯒ ꯁꯣꯏꯗꯣꯔꯤꯕꯁꯤꯡꯖꯨ ꯒꯤ ꯃꯌꯥꯝꯁꯤꯡꯁꯤꯅ ꯌꯨꯝꯊꯣꯡ ꯌꯨꯝꯊꯣꯡꯗꯩ ꯊꯤꯅꯔꯛꯇꯣꯏꯅꯦꯕ ꯍꯥꯏꯗꯤ ꯑꯗꯨꯝ ꯏꯁꯥ ꯏꯁꯥꯅ ꯈꯪꯅ ꯊꯤꯟꯖꯔꯛꯇꯣꯏ ꯍꯥꯏꯅꯔꯨꯕ ꯇꯧꯗꯅ ꯍꯥꯏꯗꯤ ꯑꯩꯒꯤ ꯏꯃꯨꯡꯒꯤ ꯐꯠꯇꯕꯁꯤꯡꯗꯣ ꯍꯟꯗꯛꯇꯤ ꯔꯣꯏꯗ ꯂꯣꯏ ꯄꯤꯖꯊꯣꯛꯈꯤꯗꯣꯏꯅꯤꯅ ꯊꯤꯜꯍꯧꯗꯕ ꯌꯥꯗꯦ ꯍꯥꯏꯕꯒꯤ ꯋꯥꯈꯜꯂꯣꯟꯁꯦ ꯈꯟꯅꯔꯒ ꯂꯣꯏ ꯊꯤꯅꯔ ꯀꯛꯀꯅꯦꯕ ꯑꯗꯨꯒ ꯀꯠꯂꯅꯤ ꯑꯗꯨꯅ ꯑꯩꯈꯣꯏꯅ ꯁꯤꯡꯖꯨ ꯆꯥꯕꯃ ꯃꯇꯝꯗ ꯌꯥꯝ ꯐꯖꯅ ꯁꯣꯏꯗꯕ ꯆꯃꯧ ꯆꯃꯧꯣꯛ ꯁꯣꯏꯔꯛꯄꯗꯣ ꯁꯂꯣꯏ ꯉꯥꯔꯣꯏꯒꯤ ꯄꯤꯖꯅꯕꯁꯤꯡ ꯌꯖꯨꯔꯣꯒ ꯍꯥꯏꯅꯩꯑꯕ ꯂꯝꯇ ꯏ ꯊꯥꯡꯖ ꯃꯥꯜꯂꯦ ꯀꯥꯏꯅ ꯑꯩꯈꯣꯏꯗ ꯑꯗꯨꯃꯥꯏꯅ ꯇꯧꯋꯦ ꯑꯗꯨꯒ ꯈꯔ ꯈꯔ ꯃꯥꯟꯅꯗ꯭ꯔꯥ ꯅꯣꯏꯗꯣ
ꯌꯥꯝ ꯃꯥꯟꯅꯩꯌꯦ ꯀꯩꯅꯣ
ꯍꯣꯏ ꯑꯗꯨꯃꯥꯏꯅ ꯃꯥꯟꯅꯕꯩ ꯇꯥꯏꯞ ꯇꯧꯋꯦ ꯑꯗꯣ ꯑꯩꯈꯣꯏꯁꯦ ꯁꯨꯃꯥꯏꯅ ꯃꯥꯟꯅꯕ ꯃꯥꯟꯅꯕ ꯃꯌꯥꯝ ꯂꯩꯀꯣ
ꯑꯥ
ꯊꯥꯖꯔꯨꯗꯅ ꯌꯥꯝ ꯃꯥꯟꯅ ꯃꯅꯕ ꯌꯥꯝ ꯂꯩ ꯂꯩꯔꯝꯃꯦ ꯍꯥꯏꯕ ꯑꯗꯨꯒ ꯄꯤꯖꯔꯅꯤ ꯑꯗꯨꯒ ꯂꯣꯏꯔꯅꯤꯗꯅ ꯑꯗꯨꯒ ꯑꯩꯈꯣꯏꯁꯦ ꯅꯨꯡꯗꯥꯡ ꯋꯥꯏꯔꯝ ꯆꯤꯡ ꯀ ꯅꯦꯕ ꯅꯤ ꯑꯗꯨ ꯅꯨꯃꯤꯗꯨꯗ ꯆꯥꯁꯤꯟ ꯊꯛꯆꯜꯂꯨꯕ ꯃꯌꯥꯝꯅꯣ ꯄꯨꯛꯁꯦ ꯀꯥꯏ ꯀꯩ ꯆꯥꯔꯅꯤ ꯑꯗꯨꯅ ꯆꯤꯡꯁꯦ ꯀꯥꯏꯔꯅꯤ ꯑꯉꯥꯡ ꯃꯆꯥ ꯃꯌꯥꯝꯒꯤꯗꯤ ꯈ꯭ꯋꯥꯏ ꯍꯔꯥꯎꯖꯕ ꯅꯨꯃꯤꯠꯅꯦꯕ ꯃꯣꯏꯅ ꯁꯥꯟꯅꯄꯣꯠ ꯀꯩꯀꯥ ꯃꯌꯥꯝ ꯌꯣꯜꯂꯝꯒꯅꯤ ꯑꯗꯨꯒ ꯂꯩꯕꯤꯗꯣꯏꯅꯦꯕ ꯑꯗꯨꯒ ꯆꯤꯡꯗ ꯂꯥꯏ ꯈꯣꯏꯔꯝꯃ ꯀꯥꯟꯗ ꯖꯒꯣꯏ ꯁꯥꯕ ꯊꯥꯕꯜ ꯆꯣꯡꯕ ꯑꯁꯤꯗ ꯇꯧꯋꯦꯕ ꯑꯗꯣ ꯂꯩꯁꯥꯕꯤ ꯄꯥꯈꯪ ꯃꯌꯥꯝꯁꯦ ꯃꯣꯏ ꯃꯣꯏ ꯈꯪꯅꯖꯕꯁꯦ ꯂꯥꯛꯑꯀꯥꯟꯗ ꯈꯨꯗꯣꯜꯄꯣꯠ ꯄꯤꯅꯩꯌꯦꯕ
ꯑꯣ ꯑꯥ ꯑꯥ
ꯅꯣꯏꯗꯤ ꯇꯧꯗ꯭ꯔꯣ ꯅꯪꯒꯤ ꯈꯨꯗꯣꯜ ꯄꯣꯠ ꯄꯤ ꯅꯗ꯭ꯔꯣ
ꯑꯩꯈꯣꯏꯗꯤ ꯑꯗꯨꯃꯛꯇꯤ ꯇꯧꯗꯦ ꯑꯗꯨ ꯑꯣꯏꯔꯁꯨ ꯑꯗꯨꯒ ꯌꯥꯝꯅ ꯍꯥꯏꯐꯦꯠ ꯌꯥꯝꯅ ꯃꯥꯟꯅꯕ ꯌꯥꯝ ꯂꯩꯌꯦ ꯑꯩꯈꯣꯏꯁꯦ ꯀꯩ ꯍꯥꯏꯅꯤ ꯑ ꯂꯩꯁꯥꯕꯤ ꯄꯥꯈꯪꯁꯦ
ꯨꯨꯑꯨꯝ